ꯇꯥꯎ ꯏꯇꯥꯥꯎ
ꯇꯥꯕꯤꯔꯤꯕ꯭ꯔꯣ ꯃꯅꯤꯄꯨꯔ
ꯊꯕꯛ ꯂꯣꯢꯔꯕꯣ ꯏꯇꯥꯎ
ꯊꯕꯛ ꯂꯣꯏꯗ꯭ꯔꯤꯍꯦ
ꯑꯦ ꯉꯁꯥꯏ ꯑꯌꯨꯛꯇꯗ ꯑꯌꯨꯛ ꯐꯠꯇꯅ ꯆꯠꯂꯒ ꯍꯧꯖꯤꯛꯐꯥꯎ ꯂꯣꯏꯗ꯭ꯔꯤꯕꯣ
ꯂꯣꯏꯒꯗꯧꯔꯦ ꯍꯧꯖꯤꯛ ꯈꯤꯇꯪ ꯐꯤ ꯂꯩꯕꯒꯤ ꯃꯇꯝ ꯃꯥꯡꯍꯟꯅ ꯇꯧꯔꯛꯄꯅꯤꯅꯦ
ꯃꯇꯝ ꯃꯥꯡꯍꯟꯕ ꯅꯠꯇꯦꯅꯦ ꯂꯥꯏꯔꯤꯛ ꯄꯥꯕꯒ ꯆꯞ ꯃꯥꯟꯅꯕꯅꯤꯁꯦ
ꯂꯥꯏꯔꯤꯛ ꯄꯥꯅꯤꯡꯉꯥꯏꯁꯨ ꯂꯩ ꯇꯨꯝꯅꯤꯡꯉꯥꯏꯁꯨ ꯂꯩ ꯊꯕꯛ ꯇꯧꯔꯤꯉꯥꯏꯁꯨ ꯂꯩ ꯑꯗꯨꯅꯦꯕ
ꯅꯣꯏꯒꯤ ꯁꯤꯞꯇꯣ ꯆꯦꯟꯖ ꯇꯧꯈ꯭ꯔꯕꯣ
ꯎꯝ
ꯑꯗꯨꯅ ꯐꯩꯗꯣ ꯅꯨꯡꯗꯥꯡꯗ ꯇꯨꯝꯕꯅ ꯐꯕꯅꯤ ꯍꯛꯆꯥꯡ ꯐꯕꯅꯤ
ꯑꯕꯥꯗ ꯏꯁꯇꯥꯢꯟꯒꯤ ꯇꯥꯗ꯭ꯔꯣ
ꯑꯗꯥ ꯏꯟꯁꯇꯥꯏꯟ
ꯑꯔꯕꯥꯗ ꯏꯟꯁꯇꯥꯢꯟ
ꯑꯚꯥꯏꯟꯁꯇꯟꯒꯤꯁꯦ ꯌꯥꯝꯗꯤ ꯇꯥꯈ꯭ꯔꯦ ꯑꯗꯨ ꯀꯩ ꯋꯥꯔꯤꯅꯣ
ꯊꯣꯡ ꯍꯥꯡꯕ ꯐꯥꯎ ꯏꯁꯤꯡ ꯁꯣꯛꯄꯗꯣ ꯑꯗꯨ ꯃꯥꯒꯤ ꯂꯦꯕꯣꯔꯦꯇꯔꯤꯒꯤ ꯔꯨꯝꯗ ꯑꯗꯨꯝ ꯁꯦꯝꯕꯗꯨꯒꯤ ꯋꯥꯔꯤ ꯇꯥꯗꯔꯣ ꯃꯇꯝ ꯁ ꯐꯪꯗꯕꯒꯤ ꯃꯁꯝ ꯀꯛꯅꯤꯡꯉꯥꯏꯁꯨ ꯂꯩꯇꯅ ꯊꯣꯡ ꯍꯥꯡꯕ ꯐꯥꯎ ꯏꯁꯤꯡ ꯁꯣꯛꯅꯤꯉꯥꯏꯅ ꯁꯦꯝꯔꯃꯅꯤꯅꯦ ꯑꯣꯢꯅꯃꯛ ꯃꯇꯝ ꯃꯥꯡꯍꯟꯗꯕꯤꯗꯒ ꯕꯛꯀꯦꯠꯇ ꯑꯗꯨꯝ ꯊꯣꯡ ꯍꯥꯥꯡꯕ ꯈꯨꯗꯤꯡ ꯖꯛꯅ ꯀꯣꯠꯂꯒ ꯕꯛꯀꯦꯠꯇ ꯍꯥꯞꯄ ꯃꯤ ꯊꯕꯛ ꯍꯜꯂꯛꯄ ꯕꯀꯦꯠ ꯊꯜꯂꯝꯕꯅꯤꯅ ꯕꯀꯦ ꯊꯂꯝꯅꯤ ꯄꯨꯔꯒ ꯆꯔꯦꯗꯤ ꯍꯦꯛ ꯊꯕꯛ ꯂꯣꯏꯔꯒ ꯕꯛꯀꯦꯠ ꯇꯦꯡꯀꯤꯗ ꯀꯜꯂꯔꯣꯏ ꯑꯗꯨꯒꯤꯅꯤꯅꯦ
ꯑꯁ ꯈꯔ ꯑꯍꯟ ꯑꯣꯏꯥꯏꯕꯒꯤ ꯌꯥꯝ ꯍꯩꯔꯦꯍꯦ ꯇꯥꯏꯅꯦ ꯇꯥꯏꯅꯦ
ꯒ꯭ꯌꯥꯟ ꯇꯥꯕ꯭ꯔꯣ ꯑꯗꯨꯒꯨꯝꯕ ꯂꯧꯁꯤꯡꯗꯣ ꯐꯗ꯭ꯔꯣ
ꯎꯝ ꯐꯩ ꯐꯩ ꯐꯩ
ꯑꯩꯈꯣꯏ ꯃꯅꯤꯄꯨꯔꯗꯁꯨ ꯑꯗꯨꯒꯨꯝꯕ ꯋꯥꯈꯜꯂꯣꯟ ꯆꯥꯎꯈꯠꯅꯤꯡꯉꯥꯏ ꯌꯥꯝ ꯂꯩꯈ꯭ꯔꯦ ꯉꯁꯤꯗꯤ ꯇꯨꯃꯤꯟꯅ ꯂꯩꯈ꯭ꯔꯦꯅꯦ ꯀꯔꯤ ꯀꯔꯤ ꯇꯧꯅꯣ ꯅꯣꯏ ꯁꯋꯥꯒ ꯑꯗꯨꯝ ꯂꯩꯔꯦ ꯍꯥꯏꯔꯅꯤ ꯅꯣꯏ ꯁꯥꯏ ꯉꯁꯥꯏ ꯍꯥꯏꯌꯦ ꯍꯤꯍꯤ
ꯕꯣ ꯁꯥꯟꯅꯕ ꯏꯃꯥꯟꯅꯕꯁꯤꯡꯒ
ꯉꯔꯥꯡ ꯅꯣꯏ ꯁꯥꯏ ꯅꯣꯏ ꯅꯣꯏ ꯁꯥꯏꯅ ꯍꯥꯏꯔꯕꯗꯤ ꯑꯩꯒꯤ ꯅꯨꯄꯥꯒꯤ ꯌꯨꯝꯗ ꯆꯠꯀꯅꯤ ꯍꯥꯏꯌꯦ
ꯄꯅꯝ ꯆꯠ ꯌꯥꯗꯤ
ꯑꯣꯏꯔꯝꯅꯤꯕ ꯀꯣ
ꯑꯩ ꯆꯠꯇꯦ ꯍꯥꯏꯕ ꯏꯃꯥꯟꯅꯕꯒ
ꯅꯪ ꯂꯤꯗꯤꯆꯇ ꯅꯣꯏ ꯁꯥꯏ ꯀꯣꯏꯔꯛꯑꯕꯒꯤ
ꯗꯥꯛꯇ ꯍꯩ
ꯃꯥꯗꯤ ꯉꯔꯥꯡ ꯅꯨꯡꯗꯥꯡ ꯂꯥꯛꯀꯅꯤ ꯍꯥꯏꯒꯦ ꯇꯥꯏꯅꯦ
ꯂꯥꯛꯇꯦ ꯏꯃꯥꯟꯅꯕꯁꯤꯡꯒ ꯄꯨꯜꯂꯒ ꯆꯠꯂꯒ ꯁꯝ ꯀꯄ ꯆꯟꯗꯦ ꯁꯝ ꯀꯛꯦ ꯋꯥꯔꯤ ꯋꯥꯇꯥꯏ ꯈꯔ ꯇꯧꯔꯦ ꯑꯗꯨꯒ ꯌꯨꯝꯗ ꯑꯃꯨꯛ ꯆꯠꯂꯦ ꯨꯝꯗ ꯆꯂꯗ ꯉꯥꯏꯍꯥꯛ ꯄꯣꯊꯥꯎꯒ ꯆꯠꯗꯦ ꯉ ꯄ ꯇꯥꯔ ꯏꯃꯥꯟꯅꯕ ꯑꯃꯨꯛ ꯂꯥꯛꯑꯦ ꯏꯃꯥꯟꯅꯕ ꯅꯪꯁꯨ ꯈꯪꯉꯝꯃꯅꯤ ꯀꯩꯅꯣꯗꯣ ꯄꯥꯎꯁꯤꯡꯗꯣ ꯄꯥꯎꯁꯤꯡꯒꯣꯗꯣ
ꯄꯁꯤꯡꯟꯗꯤ ꯈꯃꯤꯏꯅ
ꯎꯝ ꯃꯥꯗꯑꯥꯛꯑꯒ ꯍꯣꯏꯅꯦ ꯅꯨꯄꯤ ꯊꯤꯈ꯭ꯔꯦꯅꯦ ꯃꯆꯥ ꯅꯨꯄꯥ ꯑꯃ ꯂꯩꯈ꯭ꯔꯦ
ꯀꯣꯛ ꯈꯔ ꯀꯣꯛ ꯇꯥꯡꯝꯕꯗꯣ
ꯃꯥꯅꯦ ꯏꯌꯥꯝꯕ ꯌꯥꯝ ꯆꯨꯝꯃꯦ
ꯏꯝꯐꯥꯜꯗ ꯂꯩꯕ꯭ꯔꯥ ꯃꯥꯗꯣ
ꯑ
ꯑꯩ ꯊꯃ ꯇꯎꯔ
ꯃꯥ ꯀꯩꯅꯣ ꯑꯦꯌꯥꯔꯇꯦꯜꯒꯤ ꯊꯕꯛ ꯇꯧꯔꯤ
ꯑꯩꯁ ꯋꯥ ꯉꯥꯡꯕꯗꯤ ꯌꯥꯝ ꯍꯩꯕꯅꯤꯗꯤ ꯅꯨꯄꯥꯗꯨꯒ
ꯑꯗꯨꯝ ꯌꯥꯕꯅꯦ ꯈꯗꯥꯡꯁꯦ ꯈꯔ ꯊꯥꯗꯕꯅꯦ ꯃꯥꯗꯤ
ꯎꯝ ꯇ ꯀ꯭ꯔꯦ ꯀ ꯀꯦ ꯄꯨꯥ ꯌꯥꯝ ꯁꯥ ꯍꯥꯏꯥꯏꯕ ꯃꯤ ꯏꯅꯦꯕ
ꯎꯝ ꯌꯥꯕꯅ ꯕꯣꯜ ꯁꯥꯟꯅꯕ ꯆꯠꯂꯦ ꯑꯗꯨꯒ ꯂꯣꯏꯔꯒ ꯍꯩ ꯍꯦꯛꯄ ꯑꯃꯨꯛ ꯆꯠꯂꯦ ꯆꯤꯡ ꯂꯥꯛꯇ ꯅꯗ
ꯃꯥꯒꯤ ꯅꯨꯄꯤꯗꯤ ꯀꯩꯔꯝꯗꯒꯤꯅꯣ
ꯀꯟꯗꯒꯤꯅꯦ
ꯑ ꯌꯦꯠꯇ ꯀꯔꯝꯕꯒꯤ ꯊꯕꯛ ꯑꯣꯏꯕꯠ ꯃꯦꯀꯥꯅꯤꯛꯁ ꯑꯣꯏꯕ꯭ꯔꯥ
ꯌ ꯃꯥꯦ ꯀꯁꯇꯃꯔ ꯀꯦꯔ ꯀꯁꯇꯃꯔ ꯇꯧꯕ ꯀꯁꯇꯃꯔ ꯐꯥꯕ
ꯎꯝ
ꯊꯥꯗ ꯄꯩꯁꯥ ꯀꯌꯥ ꯀꯌꯥ ꯐꯪꯏꯤ ꯍꯥꯏꯕ꯭ꯔꯣ
ꯁꯤ ꯌꯥꯝ ꯐꯥꯡꯕꯅꯤꯗ ꯃꯣꯏꯗ ꯄꯥꯖꯥꯝꯅꯤꯗ
ꯌꯥꯝ ꯐꯪꯉꯦ
ꯍꯣꯏ
ꯑꯗꯨ ꯅꯪꯁꯨ ꯌꯥꯎꯔꯣꯅ
ꯑꯩ ꯈꯗꯥꯡ ꯊꯥꯗꯕ ꯍꯩꯇꯦ
ꯊꯥꯔꯇꯤ ꯐꯣꯔꯇꯤ ꯆꯥꯡꯅ ꯂꯥꯛꯄ꯭ꯔꯣ
ꯊꯥꯔꯇꯤꯗꯤ ꯌꯧꯔꯝꯃꯣꯏꯗ
ꯄꯥꯔꯃꯤꯅꯦꯟꯒꯤ ꯊꯕꯛ ꯑꯃ ꯇꯧꯔꯤꯁꯦ
ꯄꯥꯔꯃꯤꯅꯦꯟ ꯅꯠꯇꯦ ꯑꯗꯨꯝ ꯑꯗꯨꯝ ꯁꯨꯔꯨꯔꯁꯨ ꯌꯥꯔꯦꯗ ꯃꯥ ꯀꯨꯏꯈ꯭ꯔꯕꯅꯦ ꯅꯍꯥꯟ ꯆꯍꯤ ꯑꯁ ꯆꯍꯤ ꯌꯥꯝꯈ꯭ꯔꯕꯅꯦ ꯃꯥ ꯇꯧꯕꯗꯣ
ꯎꯝ ꯆꯤꯡꯗ ꯑꯗꯨꯝ ꯆꯠꯄ꯭ꯔꯥ ꯑꯗꯨꯝ ꯇꯝꯄꯥꯛꯗ ꯂꯩꯔꯒ
ꯇꯝꯄꯥꯛ ꯇꯝꯄꯥꯛꯇ ꯂꯩꯌꯦ ꯇꯝꯄꯥꯛꯇ
ꯑ ꯑꯆꯥ ꯑꯆꯥ
ꯑꯝꯄꯥ ꯑꯗꯨ ꯑꯗꯨꯝ ꯇꯧꯔꯒ ꯂꯩꯌꯦ꯫
ꯃꯥꯒꯤ ꯅꯨꯄꯤꯁꯨ ꯏꯝꯐꯥꯜꯗ ꯂꯩꯕ꯭ꯔ꯫
ꯌꯨꯝꯗ ꯂꯩꯌꯦ꯫
ꯈꯨꯨꯟꯗ꯫
ꯑꯧ꯫
ꯅꯪꯒꯤ ꯁꯥꯏꯗꯨꯁꯨ ꯍꯥꯏꯌꯣ ꯍꯣꯔꯦꯟ ꯋꯥꯔꯤꯁꯅꯒꯦꯗꯀꯣ꯫
ꯍꯣꯏꯅꯦ ꯁꯥꯟꯅꯑꯣꯅꯦ ꯁꯥꯟꯅꯑꯣꯅꯦ ꯅꯪ ꯈꯨꯠꯇ ꯁꯤꯟꯅꯈ꯭ꯔꯕꯅꯤꯅꯦ ꯅꯪ꯫ ꯊꯣꯛꯄ ꯇꯧꯔꯣꯅꯦ ꯅꯪꯒꯤ ꯑꯣꯏꯖꯈ꯭ꯔꯣꯗ꯫
ꯆꯂꯣꯍꯩ꯫
ꯇꯧꯑꯣ ꯇꯧꯑꯣ ꯃꯥꯁꯨ ꯇꯧꯅꯤꯡꯉꯥꯏ ꯂꯩꯇ꯭ꯔꯝꯅꯤ꯫
ꯑꯁ ꯐꯔꯦ ꯐꯔꯦ ꯑꯗꯨꯗꯤꯀꯣ꯫
ꯃꯤ ꯍꯥꯏꯕꯁꯦ ꯋꯥꯔꯤ ꯁꯥꯟꯅꯒꯗꯧꯕꯅꯦ꯫
ꯋꯥꯔꯤ ꯖꯥꯠ ꯖꯥꯠ ꯁꯅꯥꯕꯤꯌꯨꯔꯣ꯫ ꯗꯥꯏꯗꯣꯛꯇꯤ ꯅꯩꯌꯦ ꯅꯪꯒꯤ ꯅꯨꯄꯤꯁꯨ꯫
ꯋꯥꯔꯤ ꯋꯥꯇꯥ ꯀꯣ ꯁꯥꯅꯔꯛꯟꯗ ꯅꯨꯡꯁꯤ
ꯗꯥꯏꯂꯣꯛ ꯗꯥꯏꯀꯣꯛꯇꯤ ꯃꯁꯛ ꯌꯦꯡꯕ ꯀꯥꯟꯗꯗꯤ ꯐꯣꯇꯣ ꯗꯤꯄꯤꯗꯨ ꯌꯦꯡꯕ ꯀꯥꯟꯗꯗꯤ ꯌꯥꯝꯅ ꯀꯥꯎꯒꯗꯕ ꯃꯥꯟꯗꯦꯒ ꯑꯗꯨ ꯋꯥꯔꯤꯕꯨꯗꯤ ꯅꯩꯔꯦꯍꯦ꯫
ꯏꯁ ꯀꯔꯤ ꯀꯔꯤ ꯋꯥꯔꯤ ꯁꯥꯕ꯭ꯔꯥꯅꯦ꯫ ꯀꯔꯤ ꯀꯔꯤ ꯋꯥꯔꯤ ꯁꯥꯕꯔꯕ꯫
ꯑꯩꯁ ꯅꯕꯅꯤ ꯅꯨꯡꯁꯤꯅꯕꯒꯤ ꯋꯥꯔꯤ꯫
ꯀꯩꯅꯣꯅꯦ ꯅꯍꯥꯟ ꯅꯍꯥꯟ ꯑꯩ
ꯅꯕꯅꯤ ꯋꯥꯔꯤ ꯁꯥꯟꯅꯕꯗꯣ ꯑꯩꯈꯣꯏ ꯈꯨꯟꯒꯤ ꯑꯗꯣ ꯀꯃꯥꯏꯟ ꯇꯧꯕ ꯑꯗꯨꯅ꯫
ꯅꯪꯒꯤ ꯅꯨꯄꯤꯗꯨꯔꯣ꯫
ꯅꯠꯇꯦꯗ꯫
ꯅꯪꯒꯤ ꯅꯨꯄꯤꯗꯨꯔꯣ꯫
ꯅꯠꯇꯦ ꯍꯥꯏꯕ ꯅꯠꯇꯦ ꯍꯥꯏꯕ ꯑꯃꯗꯣ꯫
ꯇꯕꯔꯣ꯫
ꯈꯪꯗꯕ꯭ꯔꯣ꯫
ꯅꯪꯒꯤ ꯅꯨꯄꯤꯗꯨꯔꯣ꯫
ꯅꯠꯇꯦ ꯍꯥꯏꯕ ꯑꯇꯩꯅꯦ ꯑꯇꯩ꯫
ꯑꯁ ꯑꯗꯨ ꯅꯨꯄꯤꯗꯤ ꯁꯅꯥꯗꯦꯗ꯫
ꯀꯩꯒꯤ꯫
ꯑꯗꯨ ꯅꯨꯄꯤꯗꯨ ꯀꯣ ꯇꯧꯗꯦ꯫
ꯑꯁ ꯕꯤꯔꯅꯤꯅꯦ ꯀꯣꯜ ꯇꯧꯑꯣ ꯍꯥꯏꯒ꯫ ꯄꯨꯡ ꯀꯌꯥꯗ ꯂꯣꯏꯗꯣꯏꯅꯣ꯫
ꯉꯍꯥꯛ ꯂꯥꯏꯔ ꯂꯣꯏꯗꯨꯏꯅꯦ꯫
ꯂꯣꯏꯔꯗꯤ ꯌꯨꯝ ꯆꯠꯂꯅꯤ ꯆꯥꯛ ꯊꯣꯡꯉꯅꯤ ꯆꯥꯔꯅꯤ ꯊꯨꯝꯃꯅꯤ꯫
ꯆꯥꯛ ꯊꯣꯡꯉꯔꯣꯏꯗ꯫ ꯏꯃꯥꯟꯅꯕ ꯆꯥꯛ ꯄꯨꯔꯛꯂꯒ ꯆꯥꯒꯔꯕꯅꯤ꯫ ꯑꯣꯛ ꯊꯣꯡꯕ ꯄꯨꯔꯛꯒ ꯆꯥꯔꯤꯅꯤ꯫
ꯌꯥꯝꯅꯦ ꯌꯥꯏꯅꯦ ꯌꯥꯏꯅꯦ꯫ ꯉꯟꯇꯥ ꯇꯨꯝꯃꯨ ꯅꯨꯡꯗꯥꯡꯗꯗꯤ ꯅꯨꯡꯗꯥꯡꯗ ꯇꯨꯝꯕꯅ ꯐꯕꯅꯦꯗꯣ꯫ ꯏꯃꯥꯟꯅꯕ ꯀꯩꯅꯣ ꯉꯁꯤ ꯆꯦꯟꯅꯥꯏꯗ ꯂꯩꯕ ꯏꯃꯥꯟꯅꯕꯗꯣ꯫
ꯎꯝ꯫
ꯉꯁꯤ ꯉꯥ ꯐꯥꯕ ꯆꯠꯄ ꯃꯥꯜꯂꯦ ꯉꯥ ꯌꯥꯝ ꯐꯥꯔꯒ ꯄꯨꯔꯛꯄ ꯋꯥꯅꯤꯗ꯫ ꯃꯥꯒꯤ ꯏꯁꯇꯦꯇꯁꯇ ꯊꯝꯕꯗꯣ ꯌꯥꯝꯃꯦ ꯉꯥꯗꯣ꯫
ꯉꯟꯅ ꯇꯨꯝꯃꯁꯨ ꯌꯥꯗꯦ ꯍ ꯏꯇꯥꯎ
ꯅꯪꯅ ꯇꯨꯝꯅꯕ ꯇꯧꯋꯣ ꯅꯣꯏꯗꯤ ꯊꯕꯛ ꯀꯩꯅꯣꯗ ꯇꯧꯕ
ꯌꯥꯗꯈꯒꯤꯅꯤꯅꯦ
ꯑꯗꯨ ꯍꯦꯕꯤꯠ ꯍꯦꯕꯤꯠꯦ ꯍꯦꯠ
ꯉꯟꯅ ꯇꯨꯝꯕ ꯄꯥꯝꯗꯕ ꯂꯩꯕ꯭ꯔꯣ
ꯍꯦꯕꯤꯠ ꯑꯣꯏꯅꯕ ꯄ꯭ꯔꯥꯛꯛꯇꯤꯁ ꯇꯧ ꯊꯥ ꯑꯃ ꯊꯥ ꯑꯃ ꯇꯧꯔꯗꯤ ꯍꯞꯇꯥ ꯑꯃ ꯑꯅꯤꯒꯨꯝꯕ ꯇꯧꯔꯗꯤꯀꯣ ꯑꯗꯨꯝ ꯑꯗꯥꯞ ꯇꯧꯔꯛꯀꯅꯤ ꯃꯊꯟꯇ ꯑꯩ ꯑꯩ ꯍꯣꯁꯇꯦꯜꯗ ꯂꯩꯕꯗ ꯈꯪꯉꯕꯅꯦ ꯑꯩꯁꯨ ꯑꯩꯁꯨ ꯊꯦꯡꯅ ꯇꯨꯝꯕꯅꯦꯕꯀꯣ ꯉꯟꯅ ꯇꯨꯝꯕ ꯍꯩꯇ ꯕꯅꯤ ꯍꯣꯁꯇꯦꯜꯗꯨ ꯂꯥꯛꯄ ꯃꯇꯝꯗ ꯑꯁ ꯄꯨꯡ ꯇꯔꯥ ꯄꯨꯡ ꯇꯔꯥꯗ ꯇꯨꯝꯕ ꯅꯤꯌꯣꯝ ꯅꯥꯏꯅꯀꯣ ꯐꯣꯟꯗꯨ ꯊꯝꯗꯕ ꯐꯣꯟꯗꯨ ꯄꯥꯏꯗꯕ ꯇꯨꯝꯕ ꯃꯇꯝꯗ ꯐꯣꯟ ꯂꯪꯊꯣꯛꯑꯒ ꯇꯨꯝꯕ ꯍꯞꯇꯥ ꯑꯅꯤ ꯍꯞꯇꯥ ꯑꯃꯗꯤ ꯐꯖꯅ ꯄ꯭ꯔꯦꯛꯇꯤꯁ ꯇꯧꯕꯅꯦ ꯑꯗꯨ ꯑꯗꯨꯝ ꯇꯧꯈ꯭ꯔꯦ ꯍꯧꯖꯤꯛꯇꯤ ꯑꯗꯨꯝ ꯇꯨꯝꯕꯁꯦ ꯅꯨꯡꯉꯥꯏꯔꯦ
ꯊꯕꯛ ꯍꯌꯦꯡꯒꯨꯝꯕ ꯊꯕꯛ ꯉꯟꯅ ꯆꯠꯅꯤꯡꯉꯥꯏ ꯂꯩ ꯍꯥꯏꯔꯤꯗꯤꯀꯣ
ꯍꯥꯥ
ꯍꯌꯦꯡ ꯊꯕꯛ ꯉꯟꯅ ꯆꯠꯅꯤꯡꯉꯥꯏ ꯂꯩ ꯍꯥꯏꯔꯗꯤ ꯑꯗꯨꯝ ꯇꯨꯝꯕ ꯌꯥꯏ ꯑꯗꯨꯁꯨ ꯅꯠꯇꯕ ꯑꯣꯏꯗꯤꯀꯣ
ꯑꯩꯈꯣꯏꯒꯤ ꯃꯦꯟꯇꯗ ꯂꯩꯕꯅꯤꯅ ꯃꯦꯟꯇꯥꯂꯤꯇꯤꯗ ꯂꯩꯕꯅꯤ ꯄ꯭ꯔꯦꯛꯇꯤꯁ ꯗꯤꯁꯤꯄ꯭ꯂꯤꯟ ꯂꯩꯇ꯭ꯔꯗꯤ ꯎꯄꯥꯏ ꯂꯩꯇꯦ ꯁꯤꯤꯄ꯭꯭ꯂꯤꯟꯗ ꯣꯅ ꯂꯩꯔꯦ ꯑꯣ ꯀꯔꯤ ꯃꯊꯦꯜ ꯆꯥꯔꯦ
ꯉꯁꯤꯔꯣ
ꯎꯝ
ꯑꯣꯛꯁꯥ ꯆꯥꯏ ꯍꯥꯏꯔꯒ ꯑꯩ ꯑꯣꯛꯁꯥ ꯆꯥꯕꯒꯤ ꯁꯥꯃꯟ ꯑꯃꯅ ꯂꯣꯏꯔꯦ
ꯑ ꯑꯣꯁꯥꯗꯤ ꯁꯥꯥꯕꯅꯤ ꯑꯣꯁ
ꯑꯣꯠꯁꯠꯆꯥꯒꯤ ꯂꯩꯕ ꯋꯥꯏ ꯁꯥꯕꯒꯤꯀꯣ
ꯁꯝꯃꯔꯗꯗꯤ ꯂꯧꯣꯛꯁꯥ ꯆꯥꯒꯅꯨ ꯍꯥꯏꯕꯅꯤ ꯌꯥꯝ ꯁꯥꯕꯅꯦꯕꯀꯣ ꯍꯛꯆꯥꯡꯁꯦ ꯁꯥꯒꯠꯂꯛꯄꯅꯦꯕ ꯃꯥꯏꯁꯦ ꯐꯦꯠ ꯁꯔꯨꯛꯁ
ꯅꯪꯒꯤ ꯀꯔꯤꯁꯪꯁꯔꯦ
ꯑꯩꯁꯦ ꯏꯃꯥꯟꯅꯕ ꯉꯁꯥꯏ ꯄꯥꯎꯁꯤꯡꯗꯣ ꯄꯥꯎꯁꯤꯡꯂꯣꯗꯣ
ꯍꯥ
ꯄꯥꯎꯁꯤꯡꯒꯣꯡꯗꯣ ꯏꯃꯥꯟꯅꯕꯗꯣ ꯁꯟꯁ꯭ꯔꯥ ꯈꯤꯇꯪ ꯄꯨꯔꯛꯄ ꯃꯥ ꯌꯨꯝꯗꯒꯤꯀꯣ ꯊꯣꯡꯉꯒ ꯈꯔ ꯄꯨꯔꯛꯄ ꯑꯗꯨ ꯆꯥꯏ ꯈꯤꯇꯪ
ꯄꯨꯁꯤ ꯀ ꯀꯅꯣꯌꯦ ꯀꯥꯗ ꯅ꯭ꯔꯣ
ꯂꯩꯃꯤꯟꯅꯗꯦ ꯃꯥꯗꯤ ꯀꯩꯅꯣꯗ ꯊꯥꯡꯖꯝ ꯂꯩꯔꯛꯇ ꯂꯩꯕꯅꯦ
ꯎꯝ ꯎꯝ ꯇꯦꯔꯥꯗꯁꯨ ꯂꯩꯕ ꯅꯨꯡꯉꯥꯏꯕꯅꯤ ꯇꯦꯔꯥꯗ ꯂꯩꯕ ꯅꯨꯡꯉꯥꯏꯕꯅꯤ ꯑꯁꯦꯡꯕꯀꯣ ꯆꯩꯀꯣꯟꯒꯨꯝꯕ ꯑꯠꯇꯣꯄ ꯊꯥꯡꯃꯩꯕꯟꯒꯨꯝꯕ ꯂꯩꯕ ꯅꯨꯡꯉꯥꯏꯇꯦ ꯇꯦꯔꯥꯗꯨꯅꯦ ꯈ꯭ꯋꯥꯏꯗꯒꯤ ꯃꯅꯤꯄꯨꯔꯗ ꯂꯩꯕ ꯅꯨꯡꯉꯥꯏꯔꯁꯦ
ꯑꯁꯦꯡꯕꯅꯤ ꯍꯥꯏꯗꯤ ꯃꯄꯥꯟꯁꯨ ꯊꯣꯛꯐꯝ ꯐꯪꯕ ꯔꯤꯐ꯭ꯔꯦꯁ ꯐ꯭ꯔꯦꯁ
ꯎꯝ ꯔꯤꯐ꯭ꯔꯦꯁꯁꯨ ꯐꯪꯕꯅꯤ ꯒꯦꯝ ꯁꯥꯟꯅꯕ ꯑꯣꯏꯕꯁꯨ ꯂꯩꯕ ꯏꯁꯤꯡꯁꯨ ꯅꯨꯡꯉꯥꯏꯕ ꯇꯦꯔꯥ ꯑꯗꯨꯅꯤ ꯍꯣꯏꯏꯅꯦ ꯑꯩ ꯂꯩꯂꯒ ꯈꯪꯈ꯭ꯔꯕꯅꯦꯕ
ꯎꯝ ꯅꯨꯡꯉꯥꯏꯕꯅꯦ ꯏꯒꯨꯗꯝ ꯂꯩꯔꯛꯇꯁꯨ ꯑꯩ ꯂꯩꯔꯛꯄꯗ ꯑꯁ ꯅꯨꯡꯉꯥꯏꯗ
ꯎꯝ ꯑꯦꯟꯁꯥꯡ ꯎ ꯑꯦꯟꯁꯥꯡ ꯅꯥꯄꯤꯒꯨꯝꯕ ꯌꯣꯟꯕꯁꯨ
ꯈꯛꯇ ꯁꯥꯟꯅꯕ ꯐꯪꯉꯦꯕꯀꯣ ꯕꯣ ꯁꯅꯥꯑ ꯑꯣꯔꯌꯦꯟꯇꯦꯜ ꯀꯣꯂꯦꯖꯇ ꯀꯩꯅꯣ ꯇꯧꯋꯦ
ꯆꯥꯕ ꯈꯣꯠꯄ ꯏꯟꯁꯥꯡ ꯅꯥꯄꯤꯒꯨꯝꯕꯁꯨ ꯀꯣ ꯑꯗꯨꯝ ꯐꯖꯅ ꯐꯪꯉꯦꯕ
ꯃꯥꯅꯦ
ꯑꯗꯨꯒꯤ ꯂꯩꯕ ꯅꯨꯡꯉꯥꯏꯕꯅꯦ
ꯎꯝ